ꯇꯌꯦ
ꯑ ꯆ ꯆꯦꯔꯕꯣ
ꯆꯥꯗ꯭ꯔꯤꯌꯦꯦ ꯆꯥꯛꯐꯥꯎ ꯊꯣꯡꯗ꯭ꯔꯤꯌꯦꯦꯗꯤ
ꯌꯥꯝꯣ ꯌꯥꯝ ꯊꯦꯡꯉꯤ
ꯍꯣꯏ ꯊꯤꯡꯀꯣ
ꯑꯥ
ꯅꯣꯏꯗꯤ
ꯑꯩꯁꯦ ꯑꯩꯁꯨ ꯍꯧꯖꯤꯛꯇꯪ ꯍꯧꯒꯠꯂꯒ ꯆꯥꯛ ꯆꯥꯅꯤꯡꯉꯥꯏ ꯇꯧꯔꯛꯑꯦ
ꯌꯥꯎ ꯊꯦꯡꯉꯦꯀꯣ ꯅꯪꯁꯨ
ꯑ ꯑꯩꯅ ꯑꯁ ꯉꯔꯥꯡꯗ ꯕꯣꯣꯏ ꯑꯃꯅ ꯊꯦꯡꯅ ꯇꯨꯝꯕꯩꯀꯣ ꯀꯇꯦꯡ
ꯑ ꯑꯩꯗꯣ ꯅꯦꯃꯥꯔꯗꯣ ꯀꯞꯄꯒ ꯂꯩꯌꯦꯦꯕꯣ ꯁꯤꯀꯣ ꯅꯦꯃꯥꯗꯣ
ꯍꯥ
ꯀꯄꯦꯕꯃꯥꯗꯣ ꯎ ꯎꯆ ꯁꯤ
ꯑꯗꯨꯕꯨ ꯑꯃꯒꯤ ꯑꯃꯒꯤ ꯑꯃꯗꯨꯗꯤ ꯌꯥꯝ ꯍꯩꯌꯦ
ꯑꯣ ꯃꯥꯗꯣ ꯃꯈꯣꯡꯁꯨ ꯌꯥꯗꯕꯗꯨꯀꯣ
ꯍꯣꯏ ꯑꯗꯨ ꯀꯩꯅꯣ ꯃꯁꯝ ꯁꯥꯡꯕ ꯅꯨꯄꯥꯗꯣ ꯑꯁ ꯈꯣꯍꯩꯅꯦ ꯃꯥꯗꯣ
ꯑꯣ ꯔꯣꯅꯥꯜꯗꯣꯗꯒꯤ ꯍꯦꯟꯕ꯭ꯔꯣ ꯃꯦꯁꯤꯗꯒꯤ ꯍꯦꯟꯕ꯭ꯔꯣ
ꯑꯗꯨꯝ ꯑꯗꯨꯝ ꯍꯌꯦ ꯃꯥ ꯃꯃꯤꯡ ꯍꯜꯍꯟ ꯀꯧꯕꯧꯅꯦꯕꯀꯣ ꯑꯁꯃꯥꯏ ꯍꯥꯥ
ꯍꯜꯂꯨꯟ ꯍꯥꯏꯕ ꯍꯜꯂꯟ
ꯎꯝ ꯑꯁ ꯋꯥ ꯌꯥꯝ ꯍꯩꯌꯦ ꯃꯥꯗꯤ
ꯃꯥꯒꯤ ꯃꯤꯡꯗꯣ ꯑꯩꯈꯣꯏ ꯃꯅꯥꯛꯇ ꯂꯩꯕ ꯎ ꯁꯤꯡꯗꯣ ꯃꯥꯜꯂꯦꯀꯣ ꯃꯃꯤꯡꯗꯣ
ꯍꯣꯏ ꯍꯣꯏ ꯍꯣꯏ ꯌꯥꯝ ꯃꯥꯂꯦ ꯑꯗꯨꯕꯨ ꯃꯥꯗꯤ ꯑꯁ ꯃꯁꯝ ꯁꯥꯡꯉ ꯏꯕꯋꯥꯡ ꯋꯥꯡꯅ ꯔꯣꯅꯥꯜꯗꯣ ꯍꯦꯟꯅ ꯋꯥꯡꯉꯦꯕ ꯃꯥꯗꯤ ꯑꯁ ꯃꯥꯒꯤ ꯃꯥꯅ ꯃꯈꯣꯡꯅ ꯕꯣꯜꯗ ꯇꯨꯡ ꯇꯧꯕ ꯀꯥꯟꯗꯒꯣꯗ ꯆꯪꯈꯤꯕꯗꯣ ꯐꯖꯩꯌꯦ
ꯇꯨꯡ ꯀꯥꯎꯕꯗꯀꯣ
ꯍꯣꯏ ꯑꯗꯣ ꯑꯃꯅ ꯀꯩꯅꯣ ꯂꯥꯞꯇꯤ ꯂꯥꯞꯄꯤꯕ ꯃꯥꯅ ꯁꯨꯠ ꯑꯦ ꯃꯥꯅ ꯀꯥꯎꯕꯗꯣ
ꯎꯝ
ꯑꯁ ꯐꯣꯁꯤ ꯃꯥꯏ ꯃꯥꯏ ꯃꯥꯏ ꯑꯃꯔꯛ ꯀꯥꯎꯕ ꯆꯨꯝ ꯋꯥꯅ ꯕꯣꯜꯗ ꯆꯪꯉꯤꯕ ꯋꯥꯅꯤꯗ
ꯁꯤ ꯈꯪꯗ꯭ꯔꯅꯦ ꯇꯌꯦ
ꯉꯁꯤꯗꯤ ꯇꯨꯝꯃꯤꯕ꯭ꯔꯣ ꯍꯧꯒꯠꯈ꯭ꯔꯕ꯭ꯔꯣ
ꯇꯝꯃꯤ ꯌꯦ ꯃꯥꯗꯤ
ꯃꯥꯗꯤ ꯉꯔꯥꯡ ꯅꯨꯡꯗꯥꯡꯗ ꯊꯕꯛ ꯆꯕ ꯃꯥꯜꯗꯦꯀꯣ
ꯎꯝ ꯆꯠꯂꯦ
ꯑꯁ ꯑꯩꯁꯨ ꯍꯧꯖꯤꯛ ꯆꯥꯛꯆꯥꯕ ꯇꯣ ꯂꯣꯏꯔꯒ ꯑꯁ ꯂꯧꯗ ꯑꯃꯨꯛ ꯆꯠꯀꯅꯤꯅꯤꯁ ꯇꯜꯂꯤ ꯌꯥꯝꯅ
ꯑꯥꯎ ꯅꯨꯡꯉꯥꯏꯇꯦꯀꯣ ꯑꯗꯨꯗꯤꯀꯣ
ꯑꯁ ꯌꯥꯝ ꯋꯥꯏꯑꯦꯕꯀꯣ ꯑꯩꯖꯤ ꯇꯨꯝꯗꯕꯤꯗ ꯇꯨꯝꯕ ꯍꯥꯏ ꯑꯩꯁꯦ ꯄꯨꯡ ꯄꯨꯡ ꯑꯩ ꯉꯁꯥꯏ ꯄꯨꯡ ꯃꯉꯥꯗꯒꯤ ꯇꯨꯝꯃꯤꯅꯦꯕꯀꯣ ꯃꯉꯥ ꯇꯔꯨꯛ ꯇꯔꯦꯠ ꯄꯨꯡ ꯑꯍꯨꯝꯒ ꯃꯈꯥꯏ ꯑꯃꯗꯤ ꯇꯨꯝꯃ ꯃꯥꯜꯂꯤ ꯑꯗꯨ ꯉꯔꯥꯡ ꯅꯨꯡꯗꯥꯡꯗꯣ
ꯍꯣꯏ
ꯑꯁ ꯅꯪꯁꯦ ꯌꯥꯝ ꯇꯨꯝꯅꯤꯡꯕ ꯃꯥꯜꯂꯦꯗ
ꯇꯨꯅꯤꯡꯗꯤꯌꯦ ꯑꯩꯁꯦ ꯋꯥꯈꯜ ꯑꯃꯨꯛ ꯈꯜꯂꯒ ꯂꯩꯌꯦ
ꯑꯣ ꯉꯔꯥꯡ ꯅꯨꯡꯗꯥꯡꯗꯣ ꯅꯣꯏ ꯄꯥꯕꯨꯡ ꯑꯥꯗ ꯑꯩꯈꯣꯏ ꯊꯕꯛ ꯇꯧꯃꯤꯟꯅꯔꯤꯕ
ꯍꯣꯏ
ꯃꯥꯅ ꯏꯪꯉꯦ ꯃꯥꯅ ꯏꯪꯉꯦ ꯌꯨꯝꯗ ꯃꯥꯒꯤ ꯐꯨꯔꯤꯠ ꯑꯝꯇ ꯂꯧꯕꯤꯌꯣ ꯍꯥꯏꯅ ꯑꯩ ꯂꯧꯕ ꯆꯠꯅꯦꯕ
ꯍꯥ
ꯑꯗꯨ ꯅꯆꯦꯅ ꯅꯆꯦꯅ ꯄꯤꯔꯛꯑꯦꯕ ꯑꯗꯨꯒ ꯅꯕꯣꯛꯁꯨ ꯌꯥꯝ ꯅꯐꯧ ꯁꯨ ꯅꯥꯕ ꯃꯥꯜꯂꯦꯀꯣ ꯑ ꯅꯨꯡꯉꯥꯏꯇꯦꯅꯦ
ꯏꯕꯣꯛꯁꯨ ꯅꯍꯔꯒ ꯃꯥꯒꯤ ꯈ꯭ꯋꯥꯡꯒꯤ ꯁꯔꯨꯗꯣ ꯇꯥꯕ꯭ꯔꯣ
ꯑ
ꯃꯥꯒꯦꯀꯣ ꯇꯥꯕ꯭ꯔꯣ ꯇꯥꯕꯔꯣ ꯇꯥꯕꯔꯣ ꯍꯣꯏ ꯇꯥꯔꯦ ꯃꯥꯒꯤꯀꯣ
ꯑꯣ ꯇꯥꯏꯌꯦ ꯇꯥꯏꯌꯦ ꯅꯦꯋꯥꯛꯁꯦ ꯅꯨꯡꯉꯥꯏꯇꯦꯅꯦ
ꯃꯥꯒꯤ ꯈ꯭ꯋꯥꯡꯒꯤ ꯁꯔꯨꯗꯣ ꯌꯥꯗ꯭ꯔꯕꯀꯣ
ꯀꯩ ꯍꯥꯏꯕ
ꯃꯥꯒꯤ ꯏꯕꯣꯛꯇꯣ
ꯍꯣꯏ
ꯃꯥꯒꯤ ꯈ꯭ꯋꯥꯡꯒꯤ ꯁꯔꯨꯗꯨꯣ ꯌꯥꯗ꯭ꯔꯦꯕꯀꯣ
ꯑꯣ ꯃꯥ ꯅ
ꯍꯉ
ꯇꯨꯕꯒꯤꯔꯥ ꯀꯃꯥꯏꯅ ꯇꯧꯕꯒꯤꯔ
ꯑꯁ ꯇꯨꯕ ꯅꯠꯇꯦ ꯊꯥꯏꯅꯗꯤ ꯊꯕꯛ ꯑꯗꯨꯝ ꯁꯨꯔꯛꯄꯒꯤ ꯑꯣꯏꯔꯝꯒꯅꯦꯕꯀꯣ
ꯍꯣꯏ ꯊꯥꯏꯅ ꯊꯕꯛ ꯀꯟꯕꯒꯤ ꯑꯣꯏꯔꯝꯅꯤ ꯑꯗꯨ ꯅ ꯑꯩ ꯄꯨꯄꯨꯗꯤ ꯀꯩꯁꯨ ꯇꯧꯗꯦꯀꯣ
ꯍꯣꯏ ꯃꯥꯗꯤ ꯀꯣꯏꯄꯪ ꯆꯠꯇ ꯆꯠꯂꯒ ꯂꯩꯕꯅꯤ
ꯍꯣꯏ ꯑꯩꯈꯣꯏ ꯃꯥꯗꯤ ꯑꯁ ꯌꯥꯝ ꯌꯥꯪ ꯌꯥꯪ ꯂꯥꯛꯕ ꯃꯥꯜꯂꯦꯀꯣ
ꯃꯥꯒꯤ ꯆꯍꯤꯗꯣ ꯅꯪ ꯈꯪꯕ꯭ꯔꯣ
ꯇ ꯌꯥꯝꯔꯣ ꯀꯌꯥ ꯑꯣꯏꯔꯣ
ꯑꯣ ꯑꯩꯠꯇꯤꯗꯤ ꯌꯧꯗ꯭ꯔꯤꯕꯅꯤ ꯑꯗꯣ ꯁꯚꯦꯟꯇꯤ ꯁꯚꯦꯟꯇꯤ ꯅꯥꯏꯟ ꯁꯕꯥꯥꯏ ꯑꯣꯏꯔꯕꯗꯧꯕꯝ ꯑꯣꯂ
ꯑꯁ ꯌꯥꯝ ꯑꯗꯨꯗꯨꯖꯤ ꯀꯣ
ꯑ ꯄꯁꯠꯇꯁꯔꯦ ꯅꯪ ꯆꯠꯇ ꯆꯠꯄꯅꯦ ꯒꯥꯔꯤ ꯃꯆꯥ ꯊꯧꯔꯛꯑꯒꯣ
ꯎꯝ ꯎꯝ ꯑꯁ ꯑꯩꯁꯨ ꯉꯁꯤꯁꯦ ꯀꯩꯅꯣ ꯑꯥꯗ ꯆꯠꯅꯤꯡꯉꯥꯏ ꯂꯩꯕꯅꯦ ꯑꯁ ꯑꯩꯁꯨ ꯃꯊ ꯁꯅꯦ ꯆꯠ ꯑꯃꯨꯛ ꯉꯁꯤꯁꯨ ꯑꯃꯨꯛ ꯆꯠꯂꯔꯣꯏ ꯍꯌꯦꯡꯁꯨ ꯆꯠꯄ ꯐꯪꯗ꯭ꯔꯥ ꯐꯪꯉꯣꯏꯔꯥ ꯑꯩꯁ
ꯑꯣ ꯅꯪ ꯅꯪꯒꯤꯗꯣ ꯀꯩꯅꯣꯒꯤ ꯅꯌꯥꯝꯕꯒꯤ ꯍꯥꯞꯈ꯭ꯔꯣ ꯑꯗꯨꯗꯤ
ꯍꯥꯞꯄꯗꯤ ꯍꯥꯞꯅꯦꯕꯀꯣ ꯃꯣꯏꯅ ꯍꯥꯏꯔꯛꯄ ꯀꯥꯟꯗꯀꯣ ꯅꯨꯃꯤꯠꯁꯦ ꯑꯩꯒꯤ ꯑꯗꯨꯒꯤ ꯇꯧꯕ ꯊꯕꯛ ꯑꯩꯅ ꯇꯧꯕ ꯊꯕꯛꯇꯣ ꯑꯗꯨ ꯃꯣꯏꯅ ꯍꯥꯏꯔꯛꯄꯁꯤꯅ ꯅꯨꯃꯤꯠ ꯃꯉꯥ ꯃꯅꯨꯡꯗꯗꯤ ꯅꯨꯃꯤꯠ ꯃꯉꯥ ꯃꯅꯨꯡꯗ ꯍꯥꯞꯄ ꯌꯥꯅꯤ ꯍꯥꯏꯕ ꯃꯣꯏꯅ
ꯑꯗꯣ ꯑꯩ ꯑꯩ ꯍꯥꯏꯕꯤꯒꯦꯀꯣ ꯑꯩ ꯃꯥꯒꯤ ꯃꯔꯝꯗꯣ ꯐꯖꯅ ꯍꯥꯏꯒꯦꯀꯣ ꯑꯗꯨ ꯑꯁꯤ ꯂꯣꯏꯔꯒꯀꯣ
ꯑꯣ ꯑꯗ ꯎꯝ ꯑ
ꯅꯪꯗꯤ ꯉꯁꯤ ꯀꯩ ꯌꯦꯟꯁꯥꯡ ꯆꯥꯗꯣꯏꯅꯣ
ꯉꯁꯤꯁꯦ ꯍꯣꯏ ꯃꯥꯅ ꯀꯩ ꯌꯦꯟꯖꯥꯡ ꯊꯣꯡꯕ꯭ꯔꯥ ꯌꯦꯟꯖꯥꯡ ꯍꯥꯎꯇ꯭ꯔꯗꯤ ꯑꯩꯅ ꯌꯦꯔꯨꯝꯗꯨ ꯂꯧꯒꯦꯔꯥ ꯉꯧꯒꯦꯔꯥ ꯇꯧꯕꯅꯤ
ꯑꯁ ꯌꯦꯔꯨꯝꯁꯨ ꯇꯥꯡꯉꯦ ꯍꯧꯖꯤꯛꯇꯤ
ꯍꯣꯏ ꯄꯤꯁ ꯀꯩꯅꯣꯗ ꯑꯃꯗ ꯂꯨꯄꯥ ꯇꯔꯥ ꯇꯔꯥꯅꯤ
ꯑꯗꯨꯅꯦ ꯀꯩꯅꯣꯗꯅꯦ ꯄꯨꯂꯞ ꯄ꯭ꯂꯦꯠ ꯑꯃ ꯂꯩꯕꯗꯣꯀꯣ
ꯍꯣꯏ
ꯂꯨꯄꯥ ꯆꯥꯅꯤꯒ ꯁꯚꯦꯟꯇꯤ ꯍꯥꯏꯌꯦ
ꯑꯣ ꯅ ꯅꯍꯥꯟꯗꯤ ꯂꯨꯄꯥ ꯀꯨꯟꯒꯤ ꯑꯍꯨꯝꯗꯧꯕ ꯅꯠꯇ꯭ꯔꯣ
ꯍꯣꯏ ꯀꯨꯟꯒꯤ ꯑꯍꯨꯝ ꯇꯧꯕꯕꯗꯣ ꯍꯥꯟꯅꯅꯗꯤꯀꯣ ꯄ꯭ꯂꯦꯠ ꯄ꯭ꯂꯦꯠ ꯑꯃꯗꯀꯣ
ꯍꯣꯏ
ꯄ꯭ꯂꯦꯠ ꯑꯃꯗ ꯂꯨꯄꯥ ꯆꯅꯤꯒ ꯀꯨꯟ ꯁꯨꯃꯥꯏꯅ ꯑꯣꯏꯕꯅꯦꯕꯀꯣ ꯂꯨꯄꯥ ꯌꯥꯡꯈꯩ ꯍꯦꯟꯒꯠꯈ꯭ꯔꯦꯕ
ꯌꯥꯔꯦꯗ ꯄꯣꯠꯁꯦ ꯇꯥꯡ ꯇꯅ ꯑꯩꯈꯣꯏ ꯂꯩꯇꯕꯁꯤꯡꯅꯤ ꯁꯤ ꯁꯤꯕ ꯇꯥꯔꯦ ꯁꯤꯗꯤ ꯌꯥꯗꯔꯦ
ꯍꯣꯏ ꯌꯥꯗ꯭ꯔꯦꯒꯣ ꯌꯦꯔꯨꯝ ꯄꯥꯝꯕꯤꯒ ꯂꯩꯕ ꯖꯥꯠꯂꯥ
ꯌꯦꯔꯨꯝ ꯄꯥꯝꯕꯤ ꯁꯤ ꯂꯩꯗꯤ ꯂꯩꯕ ꯃꯥꯂꯦ ꯃꯣꯏꯀꯣ
ꯑꯗꯨ ꯑꯩꯁꯨ ꯊꯥꯅꯤꯡꯉꯦ
ꯎꯝ ꯅꯪꯗꯤ ꯉꯔꯥꯡ ꯄꯨꯡ ꯀꯌꯥꯗ ꯇꯨꯝꯒꯦ
ꯄꯨꯡ ꯇꯔꯥꯃꯥꯊꯣꯏ ꯑꯗꯨꯋꯥꯏꯗ ꯇꯨꯝꯃꯦ ꯑꯩꯗꯤ
ꯑꯁ ꯅꯪꯁꯨ ꯑꯗꯨꯝ ꯎ ꯉꯟꯅ ꯇꯨꯝꯕ ꯃꯤꯗꯤ ꯅꯠꯇ꯭ꯔꯦꯅꯀꯣ
ꯍꯣꯏ ꯉꯟꯅ ꯇꯨꯝꯗꯕꯁꯤꯡꯁꯦ ꯌꯥꯝ ꯊꯨꯅ ꯁꯤꯒꯅꯤ ꯍꯥꯏꯌꯦ
ꯅꯪ ꯑꯗꯨꯃꯥꯏꯅ ꯍꯥꯏꯒꯅꯨ ꯅꯪ ꯁꯥꯏ ꯍꯩꯗꯕ ꯋꯥ ꯑꯗꯨꯝ ꯍꯥꯏꯒꯅꯨ
ꯑꯗꯣ ꯑꯩꯈꯣꯏꯅ ꯍꯥꯏꯕꯗꯤ ꯅꯠꯇꯦ ꯏꯟꯁꯇꯥꯗ ꯑꯩꯅ ꯊꯦꯡꯅꯕꯗꯨꯗ
ꯌꯥꯝ ꯊꯦꯡꯅ ꯇꯨꯝꯕꯗꯣ ꯍꯥꯏꯕ꯭ꯔꯥ
ꯊꯦꯡꯅ ꯇꯨꯝꯕꯗꯣ
ꯍꯣꯏ
ꯏꯃ
ꯊꯦꯡꯅ ꯇꯨꯝꯕꯗꯣ ꯌꯥꯝ ꯊꯨꯅ ꯁꯤꯍꯜꯂꯦ ꯑꯩ ꯁ ꯏꯁꯩ ꯁ ꯏꯁꯩ ꯁ ꯑꯩ ꯑꯩꯗꯤ ꯕ ꯍꯣꯏ ꯍꯦꯛ ꯍꯧꯈꯤꯕꯗꯒꯤ ꯊꯦꯡ ꯊꯦꯡꯅ ꯇꯨꯝꯕꯅꯤ ꯑꯁ ꯑꯩ ꯌꯥꯔꯣꯏ ꯁꯤꯗꯤ
ꯑꯣ
ꯑꯩ ꯍꯌꯦꯡꯗꯒꯤ ꯇꯨꯝꯕ ꯉꯟ ꯉꯟꯅ ꯇꯨꯝꯗꯗꯤ ꯌꯥꯔꯣꯏ ꯑꯗꯨꯕꯨ ꯑꯩꯁꯦ ꯑꯩꯁꯦ ꯇꯨꯝꯕ ꯉꯟꯅ ꯇꯨꯝꯒꯦ ꯍꯥꯏꯕꯒꯁꯨ ꯑꯩꯒꯤ ꯊꯕꯛꯅ ꯌꯥꯗꯕ
ꯗꯕꯥ
ꯑꯗꯨꯒꯤ ꯗꯥꯏꯅ
ꯍꯣꯏ
ꯑꯩ ꯑꯩꯗꯤ ꯅꯨꯡꯗꯥꯡ ꯈꯨꯗꯤꯡꯒꯤ ꯑꯁꯣꯝꯗ ꯊꯕꯛ ꯆꯠꯂꯦꯕ ꯑꯩꯗꯤ ꯑꯗꯨꯒꯤ ꯑꯁ ꯑꯩꯒꯤ ꯊꯕꯛ ꯑꯇꯥ ꯑꯣꯏꯔꯁꯨ ꯐꯕ ꯃꯣꯏꯒꯤꯁꯨ ꯑꯝ ꯁꯨꯕꯤꯌꯨ ꯃꯣꯏꯒꯤꯁꯨ ꯑꯝꯇ ꯁꯨꯕꯤꯌꯨ ꯑꯗꯨꯝ ꯍꯥꯏꯔꯦ ꯑꯩꯗꯤ ꯑꯁ ꯑꯩꯗꯤ ꯌꯦꯡꯉꯨ ꯍꯞꯇꯥꯗ ꯅꯨꯃꯤꯠ ꯃꯉꯥꯗ ꯅꯨꯃꯤꯠ ꯑꯍꯨꯝ ꯆꯠꯄ ꯍꯥꯏꯁꯦ ꯐꯒꯤ ꯅꯠꯇꯦꯕ ꯅꯨꯃꯤꯠ ꯑꯅꯤ ꯈꯛꯇꯅꯦꯕ ꯑꯩꯅ ꯍꯞꯇꯥꯗ ꯑꯗꯨꯝ ꯐꯖꯅ ꯇꯨꯝꯕꯁꯦ ꯑꯗꯨꯁꯨ ꯑꯅꯤꯔꯛ ꯇꯨꯝꯕ ꯀꯥꯟꯗꯁꯨ ꯕꯣꯜ ꯒꯨꯝꯕ ꯂꯩꯗꯤ ꯑꯃꯨꯛ ꯉꯥꯏꯔ ꯑꯃꯨꯛ ꯊꯦꯡꯅ ꯇꯨꯝꯃꯦ ꯑꯁ
ꯉꯟ ꯉꯟꯅ ꯇꯨꯝꯃꯨꯀꯣ ꯃꯊꯪꯗꯗꯤ
ꯍꯣꯏꯅꯦ ꯑꯗꯨꯝ ꯃꯇꯝꯅ ꯐꯔꯗꯤ ꯑꯩꯁꯨ ꯑꯗꯨꯝ ꯉꯟꯅ ꯇꯨꯝꯒꯅꯤꯗ
ꯑꯩꯗꯤ ꯑꯩꯗꯤꯀꯣ ꯉꯟ ꯉꯟꯅ ꯍꯧꯒꯠꯂꯦꯕꯣ ꯑꯩꯗꯤꯀꯣ
ꯍꯥ
ꯊꯦꯡꯅ ꯇꯨꯝꯃꯁꯨ ꯉꯟꯅ ꯑꯃꯨꯛ ꯍꯧꯒꯠꯂꯦꯕꯀꯣ ꯑꯩꯗꯣ
ꯍꯣꯏ
ꯑꯗꯨꯒꯤ ꯀꯩꯅꯣ ꯇꯧꯋꯦ ꯍꯧꯒꯠꯂꯒ ꯑꯃꯨꯛ ꯇꯨꯝꯕ ꯋꯥꯕꯒꯤ ꯑꯃꯨꯛ ꯄꯣꯊꯥꯏꯑꯕ ꯑꯩꯗꯤ
ꯑ ꯑꯗꯨ ꯅꯪ ꯅꯣꯏꯗꯤ ꯄꯨꯡ ꯀꯌꯥꯗ ꯎꯝ ꯍꯥꯏꯔꯣ
ꯑꯣ ꯍꯥꯏꯗꯤ ꯌꯥꯍꯧꯗꯣ ꯉꯟꯕꯅꯤꯅ ꯍꯧꯒꯠꯂꯦ ꯑꯗꯨꯒ ꯉꯥ ꯄꯣꯠ ꯊꯥꯔꯦ ꯉꯥꯏꯍꯥꯛ ꯄꯣꯊꯥꯔꯦ ꯑꯗꯨ ꯋꯥꯕꯒꯤ ꯑꯃꯨꯛ ꯇꯨꯝꯕꯒꯤ ꯋꯥꯕꯒꯤ ꯑꯃꯨꯛ ꯄꯣꯊꯥꯏꯑꯦꯕ ꯐꯃꯨꯡꯗꯀꯣ
ꯎꯝ
ꯁꯨꯃꯥꯏ ꯇꯧꯒꯗꯕꯅꯦ ꯅꯪꯁꯨ ꯇꯧꯋꯣ꯫
ꯑꯁ ꯑꯩꯁꯨ ꯇꯧꯒꯦ ꯑꯗꯨꯗꯤ
ꯇꯧꯋꯣ꯫
ꯉꯔꯥꯡꯗꯣ ꯑꯁ ꯌꯥꯝ ꯅꯣꯛꯅꯤꯡꯉꯦ ꯈꯪꯕ꯭ꯔꯥ
ꯀꯩꯅꯣ
ꯍꯥ ꯃꯁꯝ ꯈꯣꯏꯕ ꯅꯨꯄꯥꯗꯨ
ꯍꯣꯏ ꯃꯥꯁꯨ ꯉꯔꯥꯡ ꯗꯣ ꯂꯥꯛꯏꯕ ꯎꯝ
ꯑꯩꯈꯣꯏ ꯊꯕꯛ ꯉꯔꯥꯡ ꯅꯨꯡꯗꯥꯡꯗ ꯊꯕꯛ ꯇꯧꯃꯤꯟꯅꯩꯕꯀꯣ ꯑꯗꯨꯕꯨ ꯃꯥꯗꯤ ꯉꯥꯛꯇꯪ ꯂꯩꯔꯒ ꯃꯥꯡꯈꯤꯕ ꯋꯥꯅꯤꯗ
ꯍꯥꯞꯗ ꯎꯝ
ꯀꯩꯅꯣ ꯍꯥꯏꯕ
ꯑ ꯑꯩꯈꯣꯏꯗꯤ ꯑꯩꯈꯣꯏ ꯁꯨꯝ ꯑꯩꯈꯣꯏ ꯁꯨꯝꯃꯤꯟꯅꯕꯗꯤ ꯅꯨꯡꯉꯥꯏꯅꯗ꯭ꯔꯦ꯫
ꯉꯥꯏꯅꯗꯦ꯫
ꯃꯥ ꯃꯥꯅ ꯌꯨꯝꯗ ꯅꯨꯡꯉꯥꯏꯅ ꯇꯨꯝꯕ ꯃꯥꯜꯂꯤ꯫
ꯑꯁ ꯃꯥꯗꯤ ꯈꯔ ꯃꯀꯣꯛ ꯆꯥꯛꯄꯒꯤ ꯑꯣꯏꯔꯝꯅꯤꯌꯦ ꯑꯗꯨꯗꯤ꯫ ꯇꯥꯕ꯭ꯔꯣ ꯃꯀꯣꯛ ꯆꯥꯛꯄꯒꯤ ꯑꯣꯏꯔꯝꯒꯅꯤꯕ ꯃꯥꯗꯣ
ꯍꯣꯏ ꯀꯣꯛꯁꯦ ꯌꯥꯗ꯭ꯔꯦꯅꯦ꯫ ꯇꯥꯕ꯭ꯔꯣ ꯇꯥꯕ꯭ꯔꯣ
ꯇꯥꯕ꯭ꯔꯣ ꯇꯥꯏꯌꯦ ꯇꯥꯏꯌꯦ
ꯅꯕꯁꯦ ꯑꯁ ꯑ ꯑꯝ ꯑꯗꯨꯝ ꯍꯦ-ꯍꯦꯛ ꯆꯠꯄ ꯃꯥꯜꯂꯦꯗ꯫
ꯑꯁ ꯑꯩꯖꯦ ꯄꯨꯛ ꯄꯨꯛ ꯅꯥꯈꯠꯂꯛꯄꯒꯤ ꯇꯥꯏꯞ ꯇꯧꯋꯦ ꯑꯩꯖꯦ ꯌꯥꯗ꯭ꯔꯦ ꯑꯩ ꯄꯨꯛꯇꯣ꯫
ꯆꯛꯁꯨ ꯂꯥꯝꯃꯦ ꯆꯥꯛꯎ ꯊꯣꯡꯗꯔꯤꯌꯦ ꯑꯩꯗꯤ
ꯄꯗꯤ꯫ ꯑꯁ ꯑꯩꯁꯦ ꯅꯪꯁꯨ ꯆꯥꯛ ꯊꯣꯡꯅꯤꯡꯉꯥꯏ ꯇꯧꯔꯣ ꯗꯨꯗꯤꯀꯣ꯫
ꯋꯥ ꯍꯣꯏ ꯂꯧꯗꯩꯅꯦ
ꯆꯥꯛ ꯊꯣꯡꯉꯣ ꯑꯗꯨꯋ
ꯎꯝ